ꯇꯥꯎ ꯎꯝ ꯇꯥꯏꯌꯦ
ꯎꯝ ꯀꯗꯩꯅꯣ
ꯌꯥꯝ ꯊꯥꯖꯗꯅ ꯐꯣꯟ ꯇꯧꯔꯁꯤ ꯑꯦ
ꯎꯝ ꯉꯁꯤ ꯈꯪꯅꯤꯡ ꯅꯤꯡꯁꯤꯡꯉꯕꯗꯨ ꯇꯧꯋꯦ
ꯎꯝ ꯑꯩ ꯈ ꯪꯅꯤꯡꯁꯤꯡꯉꯩꯔ ꯏꯆꯦꯅ
ꯎꯝ ꯈꯪ ꯅꯤꯡꯁꯤꯡꯉꯩꯕ ꯅꯍꯥꯟꯈꯩ ꯀꯥꯎꯔꯨꯁꯦ ꯉꯁꯤ ꯅꯤꯡꯁꯤꯡꯉꯛꯑꯕ
ꯅꯍꯥꯟꯈꯩ ꯀꯩ ꯇꯧꯔꯒ ꯂꯩꯔꯣꯕ ꯏꯆꯦꯁꯦ
ꯅꯍꯥꯟꯈꯩꯗꯤ ꯊꯕꯛ ꯏꯟꯈꯥꯡ ꯇꯧꯔꯤꯉꯩꯗ ꯅꯪ ꯀꯥꯎꯏꯅꯤ
ꯎꯝ ꯍꯣꯏ ꯀꯩꯁꯨ ꯀꯥꯏꯗꯦ ꯑꯗꯣ ꯊꯕꯛ ꯏꯈꯥꯡ ꯆꯤꯟꯅꯕꯩ ꯑꯣꯏꯔꯝꯅꯤꯗ ꯉꯁꯤ ꯊꯕꯛ ꯈꯔ ꯍꯥꯡꯉꯝꯗ꯭ꯔꯣ ꯎꯝ ꯎꯝ ꯐꯔꯦ ꯐꯔꯦ ꯊꯕꯛ ꯍꯥꯡ ꯎꯝ ꯊꯕꯛ ꯍꯥꯡꯀꯥꯟ ꯇꯧꯔꯛꯢꯁꯦ ꯌꯥꯝ ꯅꯨꯡꯉꯥꯏꯔꯦ
ꯎꯝ
ꯎꯝ
ꯃꯔꯨꯞ ꯑꯦ ꯁꯤ ꯆꯦ ꯆꯒꯥ ꯇꯣꯛꯑꯒ ꯍꯆꯤꯛ ꯁꯨꯝ ꯂꯥꯡꯑꯝꯕꯅꯤꯗ ꯆꯥꯛ ꯑꯃ ꯆꯥꯔ ꯅꯨꯡꯁꯥ ꯁꯥꯕꯁꯤꯗ ꯈꯣꯡ ꯑꯃ ꯐꯝꯃꯒ ꯍꯆꯤꯛ ꯁꯨꯝ ꯂꯥꯡꯑꯝꯕ
ꯎꯝ
ꯅꯨꯡꯉꯥꯏꯔꯦ ꯍꯣꯔ ꯅꯨꯡꯁꯤꯠ ꯀꯣꯏ ꯁꯤꯠꯂꯒ
ꯎꯝ ꯎꯝ
ꯁꯤꯗꯤ ꯀꯩ ꯇꯧꯔꯝꯃꯤꯅꯣ ꯍꯧꯖꯤꯛꯄꯣ
ꯀꯔꯤꯝ ꯇꯧꯗꯦ ꯑꯩꯁꯨ ꯆꯥꯛ ꯇꯣꯛꯑꯒ ꯁꯨꯝ ꯂꯩꯔꯝꯕꯅꯤ
ꯊꯕꯛ ꯏꯟꯈꯥꯡ ꯆꯠꯇ꯭ꯔꯕ ꯍꯧꯖꯤꯛꯀꯥꯟꯁꯦ
ꯀꯝ ꯆꯇ꯭ꯔꯤ ꯀꯔꯤꯕꯨ ꯆꯗꯧꯅꯤ ꯅꯨꯡꯁꯥ ꯁꯥꯥꯡꯕꯅꯤꯅ ꯌꯨꯝꯗ ꯄꯣꯊꯥꯔ ꯂꯩꯌꯦꯦ
ꯎꯝ ꯌꯨꯝꯗ ꯅꯨꯡꯉꯥꯏꯅ ꯄꯊꯥꯔꯦ ꯑꯗꯨꯗꯤ
ꯎꯝ ꯇꯝꯗꯅꯅꯨꯡꯉꯥꯏ ꯀꯣ ꯊꯥ
ꯎꯝ ꯀꯩ ꯊꯥꯡ ꯆꯥꯔꯕꯣꯏ ꯎ
ꯟꯖꯥꯡꯗꯨꯕꯨꯣ ꯀꯩꯩꯅꯣꯅꯤꯟꯖꯥꯡ ꯍꯋꯥꯏ ꯊꯣꯡꯕ ꯑꯣꯏꯃꯜ
ꯑꯦ ꯍꯋꯥꯏ ꯊꯣꯡꯕꯣꯏ ꯆꯥꯔꯕ ꯍꯥꯏꯁꯦ
ꯆꯔ
ꯎꯣꯏ ꯑꯇꯣꯞꯄ ꯑꯃꯅꯪ ꯍꯤꯡ ꯀꯩꯝꯇ ꯆꯥꯗꯅꯕ ꯀꯩꯅꯣ ꯍꯋꯥꯏꯗ ꯆꯥꯔꯂꯦꯕ ꯏꯁꯩꯁꯤꯕꯣ
ꯎꯝ ꯄ꯭ꯔꯣꯇꯤꯟ ꯄ꯭ꯔꯣꯇꯤꯟ ꯈꯔ ꯌꯥꯝ ꯆꯠꯊꯔꯒꯦ ꯇꯧꯕ ꯈꯔ ꯋꯥꯡꯈꯠꯅꯕ
ꯎꯝ ꯈꯔ ꯄꯤꯛꯄꯗꯨꯗ ꯈꯔ ꯋꯥꯡꯅꯤꯡꯉꯦꯕ ꯍꯥꯏꯁꯦ
ꯎꯝ ꯑꯣꯟ ꯀꯟꯇꯤ ꯄꯗꯤꯦꯗꯥ
ꯎꯝꯁꯦ
ꯑ ꯋꯥꯡ ꯆꯥꯎꯕꯅꯤ ꯈꯔ ꯍꯦꯟꯅ ꯋꯥꯡꯍꯟꯒꯦ ꯇꯧꯕ
ꯈꯔ ꯈꯣꯡ ꯈꯔꯅꯦꯦꯝ ꯃꯩ ꯋꯥꯅꯦꯕ ꯌꯥꯝ ꯄꯤꯛꯄ ꯅꯠꯇꯦꯕ
ꯁꯤꯠꯇꯕ꯭ꯔꯣ
ꯀꯩꯅꯅꯦꯁꯦ ꯐꯥꯒꯤ ꯁꯨꯝ ꯇꯧꯕꯅꯦ ꯅꯣꯛꯁꯤꯗ
ꯀꯨꯒꯔꯦꯅꯤ ꯀꯥꯡ
ꯀꯩꯅꯣ ꯍꯥꯏꯁꯦ ꯐꯥꯒꯤ ꯇꯧꯔꯤꯒꯦꯗ ꯏꯆꯦꯅꯒ ꯁꯥꯎꯍꯟꯕꯤꯅ꯭ꯔ
ꯎꯝ ꯉꯁꯥ ꯋꯥꯡꯈ꯭ꯔꯕ ꯑꯩꯉꯣꯟꯁꯦ ꯈꯣꯡꯅꯤꯕ ꯀꯥ
ꯎꯝ ꯅꯦꯝꯗꯦꯗ ꯋꯥꯡꯉꯤ ꯋꯥꯡꯉꯤ ꯋꯥꯡ ꯆꯥꯎꯔꯦ
ꯎꯝ ꯏꯗ ꯃꯥ ꯃꯌꯥꯝꯅ ꯍꯔꯣꯅꯤꯡꯅꯦꯅꯦ ꯎ
ꯐꯖꯩ
ꯐꯖꯕꯅꯤ
ꯎꯝ ꯀꯔꯤ ꯍꯋꯥꯏꯒ ꯀꯔꯤꯒ ꯆꯥꯔꯒꯦ ꯍꯥꯏꯁꯦ
ꯍꯋꯥꯏ ꯊꯣꯡꯕꯗꯪ ꯆꯥꯔꯤ ꯃꯣꯔꯣꯛ ꯃꯦꯠꯄꯒ
ꯎꯝ ꯑꯇꯣꯞꯄ ꯀꯥꯡꯈꯧ ꯅꯨꯡꯈꯧ ꯁꯤꯡꯖꯨ ꯅꯣꯡꯖꯨ ꯑꯜꯇ ꯇꯧꯗ꯭ꯔꯕ ꯍꯥꯏꯁꯦ
ꯑ ꯇ ꯇꯧꯗ꯭ꯔꯦ
ꯀꯩ ꯇꯧꯕꯒꯦ
ꯂꯥꯏꯔꯥꯔꯦ
ꯎꯝ ꯂꯤꯛꯏꯉꯩꯗ ꯌꯥꯝ ꯆꯥꯍꯧꯗ꯭ꯔ ꯍꯦꯉꯣꯏ ꯀꯔꯤ ꯃꯆꯜ ꯋꯥꯠꯄꯩ ꯂꯥꯏꯅꯥ ꯅꯥꯅꯤꯀꯣ
ꯋꯥꯠꯂꯣꯏ ꯋꯥꯠꯂꯣꯌ ꯍꯋꯥꯏ ꯆꯥꯏꯁꯤꯗꯤ
ꯎꯝ ꯍꯋꯥꯏꯗ ꯂꯣꯏ ꯌꯥꯎꯔꯛꯇꯕꯅꯤꯀꯣ ꯃꯅꯥ ꯃꯁꯤꯡꯗꯁꯨ ꯐꯪꯕ ꯃꯌꯥꯝ ꯂꯩꯕꯅꯤ ꯏꯆꯦ
ꯎꯝ ꯃꯅꯥ ꯃꯁꯤꯡ ꯌꯥꯍꯣꯔꯦꯟ ꯅꯨꯡꯊꯤꯟ ꯍꯩ ꯔꯥ ꯆꯥꯕꯗ ꯃꯥꯥꯏ ꯌꯥꯎꯖꯔꯅꯤ ꯃꯅꯥ ꯃꯁꯤꯡꯗꯒꯤ ꯑꯩ ꯐꯪꯗꯧꯗꯅꯤ
ꯎꯝ ꯍꯩ ꯔꯥ ꯆꯥꯕꯁꯦ ꯏꯆꯦꯁꯤ ꯅꯨꯡꯇꯤ ꯈꯨꯗꯤꯡꯒꯤ
ꯅꯣꯡ ꯃꯥꯔꯛ ꯃꯥꯔꯛ ꯆꯥꯏꯌꯦ ꯅꯨꯛꯇꯤꯒꯤꯗꯤ ꯆꯥꯗꯦ
ꯐꯩꯅ ꯐꯩꯅ ꯍꯩ ꯔꯥ ꯆꯥꯕ ꯈꯣꯠꯄ ꯑꯗꯒꯤ ꯃꯅꯥ ꯃꯁꯤꯡ ꯆꯥꯕ ꯍꯥꯏꯁꯦ ꯌꯥꯝ ꯐꯅꯤ ꯍꯛꯆꯥꯡꯅꯤꯀꯣ ꯑꯩꯈꯣꯏꯒꯤ ꯍꯛꯆꯥꯡꯁꯤꯗ ꯆꯪꯗꯦ ꯄꯣꯠ ꯁꯩ ꯅꯣꯡꯃꯒꯤ ꯋꯥꯠꯇꯅꯉꯩ ꯈꯔ ꯈꯔ ꯁꯨꯝ ꯆꯥꯕꯅꯤꯅ ꯐꯗꯤ ꯐꯩ ꯄꯣꯠꯅꯤ ꯑꯥꯗꯥ
ꯃꯥꯅꯤ ꯑꯗꯨꯅꯤ ꯑꯗꯨ ꯐꯖꯅ ꯆꯥꯕ ꯉꯝꯕꯗꯨꯕꯨꯗꯤ ꯑꯐꯕ ꯍꯥꯏꯁꯦ
ꯎꯝ ꯑꯗꯨꯅꯤ ꯁꯥ ꯉꯁꯨ ꯈꯔ ꯆꯥꯎꯋꯦ ꯁꯥ ꯉꯥꯗꯁꯨ ꯌꯥꯎꯕ ꯚꯤꯇꯥꯃꯤꯟ ꯃꯌꯥꯝ ꯂꯩꯈ꯭ꯔꯦ ꯑꯗꯨꯁꯨ ꯈꯔ ꯆꯥꯗꯕ ꯌꯥꯗꯕꯅꯤ ꯑꯩꯈꯣꯏ ꯌꯦꯡꯃꯤꯅ
ꯍꯋꯥꯏꯗꯤ ꯑꯗꯨꯝ ꯐꯪꯉꯦ ꯄ꯭ꯔꯣꯇꯤꯟ ꯐꯪꯉꯗꯤ ꯌꯥꯏ
ꯄ꯭ꯔꯣꯇꯤꯟ ꯅꯠꯇꯦ ꯑꯇꯣꯞꯄ ꯃꯌꯥꯝ ꯌꯥꯎꯔꯤ ꯚꯤꯇꯥꯃꯤꯟ ꯀꯔꯤ
ꯎꯝ ꯑꯗ ꯑꯇꯣꯞꯄ ꯚꯤꯇꯥꯃꯤꯟ ꯕꯤ ꯇꯨ ꯀꯩꯀꯥ ꯑꯗꯨ ꯃꯅꯥ ꯃꯁꯤꯡꯁ ꯑꯗꯨꯝ ꯐꯪꯄꯣ ꯆꯞ ꯃꯥꯟꯅꯩ
ꯐꯪꯗꯦ ꯃꯅꯥ ꯃꯁꯤꯡꯗ ꯐꯪꯗꯕ ꯅꯤꯁꯥ ꯊꯖ ꯐꯪꯉꯦꯅ ꯃꯌꯥꯝꯅ ꯍꯥꯏꯅꯩ ꯁꯥ ꯆꯥꯗꯕ ꯉꯥ ꯉꯥ ꯅꯨꯡꯁꯥ ꯑꯝꯇ ꯆꯥꯗꯕ ꯃꯤ ꯑꯗꯨ ꯋꯥꯠꯄꯒꯤ ꯂꯤꯅꯥ ꯅꯥꯏꯗ ꯍꯥꯏꯅꯩ ꯁꯤ ꯃꯤꯔꯥꯃꯤꯁ ꯆꯥꯕ ꯚꯇꯌꯥꯟ ꯚꯦꯖꯤꯇꯦꯔꯤꯌꯥꯟ ꯀꯥꯡꯕꯨꯁꯦ ꯑꯗꯨꯃꯥꯏꯅ ꯍꯥꯏꯅꯩꯁꯤ ꯈꯪꯗꯕ ꯀꯩꯅꯣꯅꯦ ꯁꯤꯕꯨ ꯀꯔꯤꯅꯣꯅꯦ
ꯑꯦ ꯑꯦ ꯃꯤ ꯃꯅꯥ ꯃꯁꯤꯡꯗꯒꯤ ꯆꯥꯕ ꯁꯪꯒꯣꯝ ꯌꯦꯔꯨꯝꯗꯪ ꯆꯥꯕꯗ ꯃꯤ ꯀꯩꯁꯨꯝꯇ ꯀꯔꯤꯝ ꯋꯥꯠꯅꯗꯦ ꯃꯤꯅ ꯍꯧꯖꯤꯛ ꯀꯩꯅꯣ ꯁꯥ ꯉꯥ ꯌꯥꯝ ꯆꯥꯒꯅꯨ ꯈꯣꯠꯀꯅꯨ ꯅꯣꯏꯈꯠꯅꯕ ꯈꯣꯠꯀꯠꯅꯕ ꯂꯩꯥꯏꯅꯥ ꯃꯌꯥꯝ ꯊꯣꯛꯤ ꯉꯥꯡꯅꯩꯔꯤꯁꯦ ꯀꯔꯤꯝ ꯈꯪꯗ꯭ꯔꯣ
ꯑꯗꯨꯕꯨꯗꯤ ꯄꯣꯠ ꯑꯃꯒꯤ ꯑꯐꯕ ꯂꯩꯔꯗꯤ ꯐꯠꯇꯕꯁꯨ ꯂꯩ ꯇꯥꯕꯅꯤꯅꯦ ꯏꯆꯦ ꯄꯣꯠ ꯑꯃ ꯁꯥ ꯉꯥꯗ ꯀꯥꯟꯅꯕ ꯑꯐꯕ ꯁꯥ ꯉꯥꯗ ꯀꯥꯟꯅꯕ ꯑꯐꯕ ꯃꯌꯥꯝ ꯐꯪꯉꯦ ꯑꯗꯨꯒꯤ ꯃꯊꯛꯇꯁꯨ ꯑꯃꯨꯛ ꯆꯥ ꯉꯥꯗꯨꯒꯤ ꯐꯠꯇꯕ ꯑꯩꯈ ꯍꯛꯆꯥꯡꯗ ꯁꯣꯛꯄ ꯊꯥꯎ ꯅꯨꯡ ꯃꯌꯥꯝ ꯌꯥꯎꯔꯤꯅꯤ ꯑꯗꯨꯁꯨ ꯌꯥꯎꯔꯤꯅꯦ ꯌꯥꯎꯕꯏꯗꯤ ꯃꯌꯥꯝ ꯌꯥꯎꯈ꯭ꯔꯦ
ꯑꯗꯨꯅꯤ ꯂꯥꯏꯅꯥ ꯃꯌꯥꯝ ꯄꯣꯛꯍꯜꯂꯛꯇꯣꯏꯕ ꯎꯝ ꯃꯁꯜꯗ ꯀꯥꯟꯅꯕ ꯈꯔ ꯄꯤꯕꯩ ꯋꯥꯅꯤ ꯑꯗꯨꯅ ꯏꯁꯥ ꯁꯦꯡꯅ ꯂꯩꯈꯩꯗꯤ ꯃꯅꯥ ꯃꯁꯤꯡ
ꯎꯝ
ꯁꯤꯗꯩꯩ ꯍꯦꯟꯕꯥ ꯗꯩꯇꯔꯦ
ꯃꯥꯅꯤ ꯃꯥꯅꯤ ꯆꯨꯝꯃꯤ ꯏꯆꯦꯅ ꯍꯥꯏꯗꯣ ꯑꯗꯨꯁꯨ ꯁꯥ ꯉꯥꯁꯨ ꯈꯔ ꯈꯔꯗꯤ ꯆꯥꯗ ꯌꯥꯗ꯭ꯔꯦ ꯍꯥꯏꯁꯦ ꯑꯩꯅ ꯍꯥꯏꯁꯤꯁꯨ ꯌꯥꯎꯍ ꯏꯆꯦ
ꯎꯝ ꯑꯗꯨꯗ ꯑꯩ ꯆꯥꯅꯤꯡꯗꯦ ꯑꯩꯗꯤ ꯄꯥꯝꯗꯦ
ꯀꯩ ꯇꯧꯋꯦ
ꯄꯝꯁꯦꯗ ꯀ
ꯑꯗꯨ ꯅꯪ ꯌꯥꯝ ꯉꯟꯅ ꯍꯟꯅꯨꯕꯤ ꯑꯣꯜꯂꯒꯦ ꯍꯥꯏꯔꯛꯑꯣ ꯃꯦꯔꯥꯃꯦꯁ ꯆꯥꯔꯒ
ꯌ ꯑꯣ
ꯎꯝ ꯈꯨꯏꯔꯃꯗꯅꯨꯛ ꯑꯍꯟ ꯑꯣꯏ ꯃꯥꯏ ꯉꯥꯡꯕ ꯈꯨꯍꯤ ꯂꯦꯝꯗꯅ ꯑꯃꯨꯛ
ꯑꯦ ꯁꯥ ꯉꯥ ꯆꯥꯕ ꯃꯤꯅꯅꯦ ꯍꯦꯟꯅ ꯊꯨꯅ ꯈꯨꯏꯁꯦ ꯃꯅꯥ ꯃꯁꯤꯡ ꯆꯥꯕ ꯃꯤꯗꯤ ꯑꯦꯟꯇꯤ ꯑꯣꯛꯁꯤꯗꯦꯟ ꯌꯥꯎꯕ ꯃꯌꯥꯝ ꯌꯥꯎꯕꯒꯤ ꯁꯨꯡꯈꯟ ꯍꯜꯟꯅꯨꯨꯔꯔꯣꯏꯗ
ꯎꯝ
ꯅꯍꯥ ꯑꯗꯨꯝ ꯑꯣꯏꯂ ꯑꯗꯨꯝ
ꯑ ꯦꯡꯉꯕ ꯍꯥꯏꯁꯦ
ꯎꯝ ꯅꯪꯒꯒꯥꯔꯤꯒ ꯍꯧꯖꯤꯛ ꯌꯦꯡꯅꯕꯗꯅ ꯑꯩꯅ ꯌꯥꯝ ꯊꯤꯅ ꯍꯜꯂꯁꯨ ꯅꯉꯣꯟꯗꯒꯤ ꯑꯩꯅ ꯍꯧꯖꯤꯛ ꯑꯉꯥꯡ ꯊꯤ ꯃꯥꯂꯅꯔ ꯁ
ꯎꯝ ꯥꯏ ꯌꯥꯝ ꯑꯉꯥꯡ ꯑꯣꯏ ꯋꯥꯈꯟꯗ ꯂꯩꯁꯥꯕꯤ ꯑꯣꯏ ꯖꯤꯜꯂꯛꯄꯒꯤ ꯑꯉꯥꯡ ꯃꯃꯥꯟꯗ ꯃꯜꯂꯛꯄꯗꯨ ꯑꯣꯏꯔꯝꯅꯤꯀꯣ ꯂꯥꯁꯇ ꯑꯩꯁꯦ
ꯎꯝ
ꯍꯛꯆꯥꯡꯗ ꯃꯤꯅ ꯌꯦꯡꯉꯥꯟꯗꯅ ꯍꯟꯗꯣꯛꯈꯤ ꯋꯥꯜꯂꯒ
ꯐꯨꯔꯧꯔꯅꯪ
ꯑ ꯀꯩꯅꯁꯦ
ꯐꯨꯔ ꯎꯨꯔꯥ
ꯍꯥꯏ ꯏ ꯇꯕꯨꯣꯏꯗꯣꯏꯁꯤꯦ ꯁꯤꯗꯤ ꯌꯦꯡꯉꯗ ꯑꯩ ꯁꯤ ꯅꯍꯥ ꯌꯥꯝ ꯑꯣꯏꯔꯤꯗ
ꯎ ꯑꯗꯨꯝ ꯍꯥꯏꯒꯣꯛ
ꯁꯤꯗꯤ ꯁꯤꯔꯤ ꯁꯤꯔꯤ
ꯑ ꯏꯣ
ꯏꯆꯦ ꯆꯥꯛ ꯏꯁꯤꯡ ꯌꯥꯝꯪ ꯑꯍꯥꯎ ꯑꯍꯥꯎ ꯆꯥꯗꯅ ꯀꯔꯤ ꯀꯔꯤ ꯑꯐꯕ ꯆꯥꯗꯅ ꯐꯅꯕ ꯐꯩꯌꯦ ꯇꯧꯔꯤꯈꯤ ꯑꯁꯨꯃꯥꯏꯅ ꯆꯝꯅ ꯆꯥꯕ ꯈꯣꯠꯄ ꯍꯩꯁꯦ ꯌꯥꯝ ꯐꯔꯕꯅꯤꯁꯦ
ꯍꯥꯏꯥꯏꯕ
ꯐꯔꯤ ꯍꯥꯏꯣꯏ ꯁꯤꯅ ꯁꯥ ꯉꯥ ꯆꯥꯗꯕꯤꯗ ꯑꯆꯪꯝꯕ ꯆꯥꯔ ꯂꯩ ꯉꯝꯃꯤꯗꯨꯣ ꯐꯔꯝꯃꯤ ꯅꯅꯥꯎ ꯑꯩꯈꯣꯏꯗꯤ ꯑꯁ ꯅꯣꯡꯃꯇꯣꯡ ꯁꯥ ꯉꯥ ꯆꯥꯍꯧꯗꯕꯗ ꯂꯩ ꯉꯝꯕ ꯅꯠꯇꯦ
ꯎꯝ ꯍꯣꯏ ꯄꯨ ꯇ ꯄꯨꯛꯇꯣ ꯁꯨꯝ ꯁꯨꯝ ꯀꯪꯊꯣꯔꯛꯏ ꯑꯗꯨꯗꯨꯅ
ꯎ ꯑꯗꯨꯅꯀꯣ ꯁꯥ ꯉꯥꯁ ꯆꯥꯃꯜꯂꯁꯨ ꯐꯠꯇꯦ ꯍꯥꯏꯕꯅꯤꯅ ꯇꯧꯔꯤꯁꯦ
ꯎꯝ
ꯃꯥꯅꯤ ꯃꯥꯅꯤ ꯁꯤ ꯁꯤ ꯌꯥꯝꯅ ꯐꯕꯩ ꯋꯥꯅꯤꯅꯦ
ꯈꯥꯕꯅꯤ ꯑꯐꯕꯥ ꯊꯥꯕꯛ ꯉꯥꯀ ꯗꯨꯅꯦ ꯑꯩꯅꯥ ꯇꯧꯏꯁꯦ
ꯎꯝ ꯇꯧꯔꯤꯕ
ꯎꯝ
ꯎꯝ ꯐꯩ ꯐꯩ ꯁꯤ ꯍꯣꯏ ꯏꯃꯥꯒꯤ ꯀꯃꯥꯏ ꯀꯃꯥꯏꯅ ꯇꯧꯔꯤꯒꯦꯅꯦ ꯀꯃꯥꯏ ꯀꯃꯥꯏꯅ ꯂꯩꯒꯦ ꯍꯧꯖꯤ ꯀꯥꯟꯁꯤꯕ
ꯎꯝ ꯄꯡꯂꯩ ꯃꯔꯩ ꯔꯤꯃꯣꯏ
ꯑꯉꯥꯡ ꯏꯆꯦ ꯑꯉꯥꯡ ꯑꯃ ꯂꯩꯕꯗꯨꯗ ꯀꯃꯥꯏꯅ ꯇꯧꯔꯤ ꯏꯅꯥꯎꯄꯤ ꯑꯃ ꯂꯩꯕꯗꯨꯗꯤ ꯀꯃꯥꯏ ꯀꯃꯥꯏꯅ
ꯎꯝ ꯃꯁꯦ ꯃꯁꯦ ꯄꯡꯂꯩ ꯂꯩꯔꯤ
ꯎꯝ
ꯂꯥꯏꯔꯤꯛ ꯇꯝꯕ ꯆꯠꯈꯤ ꯍꯧꯖꯤꯛ
ꯎꯝ
ꯄꯡꯂꯩ ꯃꯔꯩ ꯃꯔꯤ
ꯎꯝ ꯍꯣꯏ ꯍꯣꯏ ꯁꯔꯣꯏ ꯉꯔꯣꯏ ꯂꯥꯏꯔꯤꯛ ꯇꯝꯕꯁꯤꯕꯨꯗꯤ ꯅꯨꯡꯇꯤ ꯈꯨꯗꯤꯡ ꯆꯠꯀꯗꯕ ꯂꯦꯞꯄ ꯌꯥꯗꯦ
ꯎꯝ ꯍꯣꯏ ꯅꯥꯡꯗꯤ ꯆꯠꯇꯔ꯭ꯕꯣ ꯑꯗꯨꯝ ꯐ꯭ꯔꯤꯅꯦ ꯑꯍꯥꯡꯕꯗ ꯌꯥꯝ ꯂꯩꯔꯝ ꯃꯥꯥꯡꯉꯦꯅ
ꯑꯦ ꯑꯩꯗꯤ ꯑꯩꯈꯣꯏꯒꯤꯗꯤ ꯃꯇꯝ ꯂꯣꯏꯈꯔꯦ ꯍꯌꯦꯡ ꯍꯪꯁꯤꯠꯇꯩ ꯑꯃꯨꯛ ꯆꯠꯂꯗꯣꯏꯅꯤ
ꯑꯣ ꯊꯥꯖꯥꯒꯤꯗꯔ꯭ꯦ
ꯎꯝ ꯂꯣꯏꯔꯗꯤ ꯏꯆꯦ ꯆꯦꯅ ꯈꯪꯗꯕꯩꯅꯦ ꯑꯩꯒꯤꯕꯨ ꯑꯗꯨꯝ ꯀꯥꯗ ꯇꯨꯃ ꯑꯩꯒꯤ ꯁꯨꯝ ꯆꯠꯇꯕꯤ ꯂꯩꯕꯩ ꯇꯥꯏꯞꯇꯥ
ꯎꯝ ꯑꯦ ꯑꯝꯕꯣꯟꯆꯨꯔꯥ ꯂꯩꯕ ꯃꯥꯟꯕ ꯑꯗꯨꯒꯤ ꯉꯁꯤ ꯆꯦꯛ ꯇꯧꯔꯛꯀꯦꯅ ꯇꯧꯔꯛꯏ ꯅꯪ ꯈꯔ ꯇꯟꯒꯟꯕ ꯃꯥꯜꯂꯦ
ꯑꯣ ꯇꯧꯗꯦ ꯇꯧꯗꯦ ꯏꯆꯦ ꯆꯠꯇ꯭ꯔꯕ ꯑꯩꯁꯦ
ꯎꯝ
ꯏꯆꯦꯅꯦꯅꯥ ꯇꯜꯂꯝꯗꯧ ꯃꯥꯂꯤ ꯆꯠꯇꯕꯤꯗ
ꯎꯝ ꯑꯩꯈꯣꯏꯗꯤ ꯁꯨꯇꯤ ꯊꯥꯕꯩ ꯆꯠꯇꯕ
ꯁꯨꯇꯤ ꯊꯥꯏꯔꯤꯔꯣꯁꯦ ꯏꯆꯦ ꯍꯣꯏꯁꯦ ꯀꯩꯊꯣꯡꯕꯩ ꯐꯦꯠ ꯇꯧꯕꯩ ꯊꯥꯏꯅꯣ ꯍꯥꯏꯁꯦ
ꯄꯩꯈꯥ ꯇꯧꯗꯣꯔꯦ ꯑꯗꯨꯒꯤ ꯁꯨꯇꯤ ꯊꯥꯔꯤꯕ
ꯎꯝ ꯄꯩꯈꯌ꯭ꯥ ꯇꯥꯗꯣꯔꯕꯣ ꯍꯥꯏꯁꯦ ꯆꯦ ꯎꯝ ꯐꯩꯖ ꯑꯗꯨꯗ ꯂꯥꯏꯛꯥꯏꯁꯨ ꯀꯌꯥꯝ ꯐꯥꯖꯜ ꯂꯧꯏ ꯁꯤꯗꯤ
ꯂꯥꯏꯀ ꯄꯨꯡꯄꯥꯥꯃ ꯄꯅꯅꯤ
ꯕ ꯇꯨ ꯇꯅ ꯄ ꯇꯕꯨꯗꯦ
ꯎꯝ ꯌꯥꯝ ꯄꯥꯌꯥꯄꯣꯠꯇꯦ ꯌꯥꯝ ꯄꯥꯔꯗꯤ ꯌꯥꯝ ꯍꯩꯗꯣꯛꯈꯤꯅꯤ ꯑꯗꯨꯒꯤ ꯄꯥꯗ꯭ꯔꯕꯅ
ꯎꯝ ꯂꯥꯏꯔꯤꯛ ꯃꯌꯥꯝ ꯄꯥꯊꯣꯛꯑꯣ ꯍꯦꯔꯣ ꯐꯥꯁ ꯇꯥꯔꯗꯤ ꯏꯀꯥꯏꯔꯤ ꯑꯣꯖꯥ ꯑꯣꯖꯥꯅ ꯀꯣ ꯀꯏ ꯀꯥꯏꯔ
ꯂꯥꯏꯔꯤꯛ ꯌꯥꯝ ꯍꯩꯗꯑꯗꯤ ꯏꯀꯥꯏꯁꯤꯦꯗꯅ ꯃꯤꯅꯥꯏꯛ ꯌꯥꯝ ꯍꯩ ꯂꯥꯏꯛ ꯌꯥꯝ ꯍꯩ ꯍꯥꯏꯔꯣꯏ ꯑꯗꯨꯣ ꯑꯗꯨꯗꯤ ꯂꯥꯏꯔꯤꯛ ꯌꯥꯝ ꯍꯩꯕ ꯌꯥ ꯃ
ꯎꯝ ꯐꯩ ꯐꯩ ꯂꯥꯏꯔꯤꯛ ꯂꯥꯏꯁꯨ ꯍꯥꯏꯁꯤ ꯂꯥꯏꯁꯨ ꯂꯥꯏꯔꯤꯛ ꯂꯥꯏꯁꯨ ꯍꯥꯏꯁꯤ ꯍꯩꯒꯗꯕꯅꯤ ꯈꯔꯗꯤ ꯂꯥꯏꯔꯤꯛ ꯂꯥꯏꯁꯨ ꯌꯥꯎꯗ꯭ꯔ ꯃꯤꯑꯣꯏꯕ ꯄꯨꯟꯁꯤ ꯈꯨꯟꯅꯥꯏꯗ ꯆꯥꯎꯈꯠꯄ ꯌꯥꯕ ꯅꯠꯇꯦ
ꯍꯣꯏ ꯍꯩꯐꯝ ꯊꯣꯛꯄ ꯈꯔ ꯍꯩꯔꯗꯤ ꯌꯥꯔꯦ ꯍꯣꯏ ꯍꯣꯏ ꯊꯝꯃꯒꯦ ꯊꯝꯃꯒꯦ ꯑꯩꯁꯨ ꯁꯤ ꯎ ꯊꯥꯕꯑ ꯑꯃꯅꯦ
ꯑꯣ ꯐꯔꯦ ꯐꯔꯦ ꯑꯗꯨꯗꯤ
ꯎꯝ